ꯇꯥꯏ
ꯇꯥꯏꯌꯦ ꯇꯥꯏ
ꯍ
ꯀꯔꯤ ꯇꯧꯔꯤꯕꯣ
ꯑꯁ ꯉꯁꯤꯁꯦ ꯑꯗꯨꯝ ꯐꯝꯔꯒ ꯂꯩꯌꯦ ꯀꯝꯇ ꯇꯧꯗ꯭ꯔꯦ
ꯌꯥꯏꯗꯪ ꯁꯤꯗꯤ ꯁꯟꯗꯦꯅꯤꯗ
ꯍꯣꯏ ꯉꯁꯤꯗꯤ ꯑꯗꯨꯝ ꯍꯧꯒꯠꯂꯦ ꯑꯗꯨꯒ ꯅꯨꯃꯤꯠ ꯆꯨꯞꯄ ꯑꯗꯨꯝ ꯐꯝꯔꯒ ꯂꯩꯔꯦꯗ
ꯎꯝ ꯐꯝꯃꯜꯂꯁꯨ ꯋꯥꯏꯗ ꯃꯔꯛꯇꯗꯤ ꯀꯣꯏꯊꯣꯛꯎꯅ
ꯑꯗꯨꯅꯦ ꯐꯝꯕꯗꯣ ꯋꯥꯈ꯭ꯔꯦ ꯈꯔ ꯈꯔ ꯉꯥꯏꯍꯥꯛ ꯂꯩꯔꯗꯤꯀꯣ ꯆꯠꯊꯣꯛꯂꯅꯤ ꯑꯩ
ꯎꯝ
ꯉꯁꯤ ꯒꯟꯒꯁꯨ ꯊꯣꯛꯇ꯭ꯔꯕꯅꯤ ꯃꯪꯪꯂꯒ ꯂꯩꯔꯦ ꯅꯨꯃꯤꯠꯅ ꯃꯪꯕꯒꯀꯣ
ꯅꯣꯡ ꯅꯣꯡꯒꯨꯝꯗꯤ ꯆꯨꯕ꯭ꯔꯣ ꯆꯨꯗꯦ
ꯎꯝ ꯅꯣꯡ ꯆꯨꯗꯦꯗꯣ ꯅꯣꯡ ꯆꯨꯗꯣꯏꯕ ꯃꯥꯜꯂꯦ ꯌꯥꯝ ꯃꯝꯂꯛꯈ꯭ꯔꯦ ꯍꯧꯖꯤꯛ ꯀꯦ
ꯑ
ꯉꯁꯥꯏꯗꯣ ꯅꯨꯡꯁꯥ ꯌꯥꯝ ꯀꯪꯗꯅꯦꯕ ꯉꯁꯥꯏꯗꯣꯀꯣ ꯑꯌꯨꯛ ꯉꯟ ꯇꯥꯗꯦ ꯅꯨꯡꯁꯥꯁꯨ ꯐꯖꯥꯅ ꯊꯣꯛꯑꯦꯕ ꯑꯗꯨ ꯃꯇꯨꯡꯗ ꯅꯨꯡꯁꯤꯠ ꯑꯃꯨꯛ ꯁꯤꯠꯂꯛꯏ ꯍꯧꯖꯤꯛ ꯍꯧꯖꯤꯛꯇꯤ ꯅꯨꯡꯁꯤꯠꯇꯨ ꯁꯤꯠꯂꯤ ꯑꯗꯨꯒ ꯅꯣꯡ ꯌꯥꯝ ꯅꯣꯡ ꯀꯟꯕ ꯂꯥꯛꯑꯝꯗꯥꯏꯗ ꯃꯝꯔꯒ ꯅꯨꯡꯁꯤꯠ ꯁꯤꯠꯄꯗꯣ
ꯎꯝ
ꯑꯗꯣ ꯇꯧꯔꯛꯈ꯭ꯔꯦ
ꯉꯔꯥꯡ ꯅꯪꯅ ꯀꯣ ꯋꯥꯔꯤ ꯂꯤꯕꯤꯗꯣꯏꯕ
ꯑꯍꯣꯏ ꯃꯥꯅꯦ ꯑꯩꯈꯣꯏ ꯑꯣꯖꯥꯒꯤꯗꯣ ꯅꯪ ꯅꯤꯡꯁꯤꯡꯔꯤꯕ꯭ꯔꯣ
ꯅꯪ ꯈꯜꯂꯦ ꯑꯩ ꯅꯣꯛꯅꯤꯡꯈ꯭ꯔꯦꯗ
ꯑꯗꯣ ꯅꯪ ꯀꯥꯎꯗꯣꯏꯕ ꯃꯥꯟꯗ꯭ꯔꯦꯀꯣ ꯑꯗꯨ ꯋꯥꯔꯤꯗꯣ
ꯎꯍꯝ ꯀꯥꯎꯔꯣꯏ ꯀꯥꯎꯔꯣꯏ
ꯑꯗꯣ ꯑꯩꯁꯨ ꯑꯗꯨꯒꯤ ꯊꯧꯗꯣꯛꯗꯣ ꯑꯗꯨꯝ ꯀꯥꯎꯗ꯭ꯔꯦ ꯑꯩꯁꯨ ꯑꯗꯨꯝ ꯅꯤꯡꯁꯤꯡꯂꯒ ꯂꯩꯕꯅꯦ
ꯑꯗꯥ ꯃꯥꯒꯤꯗꯨꯗꯤ ꯅꯤꯡꯁꯤꯡꯕ ꯌꯥꯕ ꯊꯕꯛꯅꯦꯅꯦ ꯑꯗꯣ
ꯍꯧꯖꯤꯛꯀꯥꯟꯗꯤꯀꯣ ꯃꯥꯁꯦ ꯑ ꯃꯥꯒꯤ ꯅꯨꯞ ꯐꯤꯁꯨ ꯂꯧꯈ꯭ꯔꯦ ꯃꯆꯥꯁꯨ ꯂꯩꯈ꯭ꯔꯕꯅꯦ
ꯑꯆꯥ
ꯃꯆꯥꯁꯦ ꯊꯦꯡꯅꯔꯤꯀꯣ ꯑꯩꯒꯤ ꯑꯩꯒꯤ ꯋꯥꯔꯤꯗꯣ ꯇꯝꯅꯤꯡꯕꯗꯣ
ꯅꯣꯡꯃ ꯐꯖꯅ ꯇꯝꯕꯤꯌꯨꯅꯦ ꯆꯥ
ꯑꯗꯣ ꯇꯧꯒꯦ ꯁꯦ ꯅꯣꯏꯕꯁꯦ ꯑꯩꯒꯤ ꯑꯣꯖꯥ ꯇꯧꯕ ꯃꯇꯝꯗ ꯑꯗꯨꯃꯥꯏꯅ ꯇꯧꯔꯝꯕꯅꯤꯀꯣ ꯀꯥꯏꯅꯒꯣ
ꯎꯝ ꯀꯩꯅꯣ ꯍꯣꯇꯦꯜꯗ ꯄꯨꯁꯤꯜꯂꯒ ꯑꯁ ꯏꯅꯥꯎꯁꯤꯗꯤ ꯆꯥ ꯊꯛ ꯊꯛꯁꯦ ꯂꯥꯛꯑꯣꯅ
ꯇꯧꯁꯤꯔꯥ ꯈꯪꯗꯦ
ꯑꯁ ꯑꯗꯨꯒꯤ ꯃꯆꯥꯅꯨꯄꯥꯅ ꯇꯥꯛꯊꯣꯛ ꯑꯗꯗꯤ ꯃꯄꯥꯒꯤ ꯁꯥꯎꯒꯗꯕꯁꯤꯗꯤ
ꯑꯍꯟ ꯑꯣꯏꯔꯗꯤ ꯁꯥꯎꯗꯣꯏ ꯃꯥꯟꯗ꯭ꯔꯤꯗ ꯃꯥ ꯅꯣꯛ꯭ꯔꯒ ꯂꯩꯗꯣꯏꯕ ꯃꯥꯜꯂꯦ
ꯎꯝ
ꯑꯩꯕꯨ ꯑꯣꯏꯅ ꯊꯤꯔꯛꯗꯅꯀꯣ ꯑꯩ ꯀꯤꯌꯦ
ꯍꯣꯏ ꯊꯤꯔꯛꯂꯣꯏꯗ ꯀ꯭ꯔꯤꯃ ꯊꯤꯔꯛꯅꯤꯡꯉꯥꯏꯂꯩꯕꯣ
ꯀꯅꯥꯅ ꯔꯤꯕꯤꯕ꯭ꯔꯥ ꯁꯤꯒꯤꯁꯦ ꯀꯥꯏꯅꯒ ꯇꯧꯔꯛꯑꯗꯤ
ꯑ ꯈꯪꯗꯦ ꯏꯆꯦ ꯃꯥꯅꯦ ꯆꯥ ꯊꯛꯁꯦꯅ ꯀꯧꯔꯒ
ꯏꯆꯦ ꯍꯥꯏꯔꯗꯤ ꯐꯩꯕ ꯏꯅꯦ ꯀꯥꯏ ꯍꯥꯏꯗꯣꯏ ꯃꯥꯜꯂꯦ ꯃꯆꯥꯥꯗꯨꯅ
ꯏꯅꯦ ꯍꯥꯏꯔꯁꯨ ꯌꯥꯏꯗ
ꯁ꯭ꯋꯥꯏꯗ ꯂꯩꯕ ꯏꯅꯦ ꯑꯃꯥꯗꯨꯅꯀꯣ ꯑꯗꯨꯃꯥꯏꯅ ꯇꯧꯋꯦ ꯀꯥꯏꯅ
ꯎꯝ ꯎꯝ
ꯆ
ꯀꯗꯥꯏ ꯀꯣꯏꯊꯣꯛꯅꯤ ꯑꯗꯨ ꯍꯧꯖꯤꯛ ꯀꯣꯏꯊꯣꯛꯅꯗꯦ
ꯑ ꯑꯗꯨꯅꯤ ꯄꯣ
ꯀ
ꯀꯩ ꯍꯥꯏꯕ
ꯀꯣꯏ ꯊꯣꯛꯎꯗꯤ ꯀꯗꯥꯏꯗ ꯀꯣꯏ ꯊꯣꯛꯎꯅꯦ
ꯌꯦꯔꯃ ꯑꯁ ꯉꯁꯤꯁꯤꯗꯤꯀꯣ ꯈꯪꯗ ꯁꯨꯃꯥꯡꯗ ꯆꯠꯂꯒ ꯇꯣꯛꯂꯣꯏꯔ ꯃꯥꯜꯂꯦ ꯑꯦ ꯍꯣꯔꯦꯟ ꯀꯣ ꯍꯣꯏꯣꯔꯦꯟ ꯈꯔ ꯈꯔ ꯈꯔ ꯃꯝꯕ ꯃꯇꯝꯗꯣ ꯑꯗꯨ ꯃꯇꯝꯗ ꯁꯣꯔꯣꯛꯗ ꯉꯥꯏꯍꯥꯛ ꯀꯨꯏꯊꯣꯛꯀꯦ
ꯎꯝ
ꯆꯥꯛ ꯇꯣꯛꯔꯒ ꯇꯨꯝꯗ꯭ꯔꯤꯀꯥꯟꯗꯀꯣ
ꯍꯣꯏ ꯍꯣꯏ
ꯅꯨꯡꯉꯥꯏꯕꯅꯦ ꯑꯗꯨ ꯃꯇꯝꯗ ꯒꯥꯔꯤꯁꯨ ꯌꯥꯝꯗ꯭ꯔꯕ
ꯎꯝ ꯑꯩꯁꯨ ꯉꯁꯤꯗ ꯑꯃꯨꯛꯀ ꯚꯦꯀꯦꯁꯟ ꯍꯜꯂꯛꯄꯗ ꯅꯣꯔꯃꯦꯜ ꯅꯍꯥꯟꯅꯒꯤ ꯇꯥꯏꯃꯤꯡꯗꯣ ꯍꯧꯕ ꯍꯧꯔꯦ ꯑꯃꯨꯛꯀ
ꯑꯣ ꯅꯪꯁꯨ ꯂꯣꯏꯔꯕ꯭ꯔꯣ
ꯍ
ꯅꯪꯁꯨ ꯑꯃꯨꯛꯀ ꯍꯜꯂꯛꯈ꯭ꯔꯕ꯭ꯔꯥ
ꯍꯣꯏ ꯚꯦꯀꯦꯁꯟ ꯑꯩ ꯚꯦꯀꯦꯁꯟ ꯍꯜꯂꯛꯂꯒ ꯑꯁꯤ ꯑꯩ ꯅꯍꯥꯟ ꯂꯩꯐꯝꯗꯨꯗ ꯑꯃꯨꯛ ꯂꯩꯕꯅꯦꯕ ꯇꯥꯏꯃꯤꯡ ꯆꯞ ꯃꯥꯟꯅꯔꯦ ꯑꯃꯨꯛꯀ
ꯑꯩꯈꯣꯏ ꯑꯌꯨꯛꯀꯤ ꯆꯥꯛꯇꯣ
ꯑꯥꯎ
ꯄꯨꯡ ꯑꯅꯤꯒꯨꯝꯗ ꯆꯥꯏꯕ ꯍꯥꯟꯅ ꯂꯩꯔꯤꯀꯥꯟꯗꯁꯨ
ꯑꯌꯨꯛꯀꯤ ꯆꯥꯛꯗꯣ ꯄꯨꯡ ꯑꯅꯤ ꯑꯍꯨꯝꯗ ꯆꯥꯕ ꯑꯗꯨꯗꯤ ꯆꯥꯛ ꯂꯥꯛꯝꯗꯕ꯭ꯔꯣ
ꯑꯗꯨ ꯀꯌꯥ ꯍꯣꯏ ꯎ ꯂ ꯈꯪꯗꯦꯅꯦ ꯃꯐꯝꯅ ꯄꯨ ꯆꯠꯂꯣ ꯑꯩ ꯑꯥꯗꯗꯤ ꯑꯃꯨꯛꯀ ꯏꯁ꯭ꯀꯨꯜꯗꯗꯤ ꯄꯨꯡ ꯇꯔꯦꯠ ꯃꯈꯥꯏꯗ ꯆꯥꯕ ꯁꯚꯦꯟ ꯊꯥꯔꯇꯤꯗ ꯑꯗꯨ ꯁꯤꯗ ꯂꯥꯛꯂꯒ ꯍꯥꯟꯅꯒꯤ ꯔꯨꯇꯤꯟꯗꯃꯨ ꯀ ꯍꯧꯔꯦ
ꯑꯩꯗꯤ ꯅꯍꯥꯟꯈꯩꯀꯣ ꯑꯩꯅ ꯎꯝ ꯏꯁ꯭ꯀꯨꯜꯀꯥꯕ ꯃꯇꯝꯗ ꯑꯩꯈꯣꯏ ꯀꯩꯅꯣꯗ ꯂꯩꯕ ꯃꯇꯝꯗꯗꯤ ꯑꯁ ꯑꯩꯈꯣꯏꯁꯨ ꯇꯧꯋꯦꯕ ꯑꯣ ꯑꯌꯨꯛꯇꯕꯨꯗꯤ ꯑꯩꯈꯣꯏꯁꯦ ꯇꯟ ꯄꯤꯖꯩꯌꯦ ꯇꯟꯗꯨꯁꯨꯀꯣ ꯍꯧꯖꯤꯛꯀꯥꯟ ꯄꯨꯔꯤ ꯑꯩꯈꯣꯏꯗꯤ ꯌꯥꯝꯅ ꯊꯣꯠ ꯊꯣꯠ ꯂꯥꯎꯔꯒ ꯌꯥꯝ ꯍꯥꯎꯋꯦꯅ ꯑꯁ ꯃꫭꯏꯅ ꯄꯤꯕ ꯄꯨꯔꯤꯗꯨꯗꯤꯀꯣ ꯀꯟ ꯀꯟ ꯂꯥꯎꯋꯦ ꯑꯗꯨꯒ ꯃꯆꯥ ꯃꯆꯥꯅꯦ ꯑꯗꯨꯗꯤ ꯑꯩꯈꯣꯏꯗꯤꯀꯣ ꯌꯥꯝ ꯌꯥꯝ ꯂꯧꯕꯅꯤ ꯈꯪꯕ꯭ꯔꯥ
ꯎꯝ
ꯑꯗꯣ ꯑ ꯍꯧꯖꯤꯛ ꯑꯩꯈꯣꯏꯒꯤ ꯆꯥꯛ ꯊꯣꯡꯕ ꯑꯅꯤꯗꯣ ꯊꯦꯡꯅ ꯍꯧꯒꯠꯂꯦꯕ ꯑꯩꯈꯣꯏꯗꯤ ꯄꯨꯡ ꯑꯩꯈꯣꯏꯅ ꯆꯠꯊꯣꯛꯄꯗꯣ ꯄꯨꯡ ꯅꯤꯄꯥꯜ ꯑꯗꯨꯋꯥꯏꯗ ꯆꯠꯊꯣꯛꯑꯦꯕ ꯑꯗꯣ ꯃꯕꯥꯅꯤꯗꯤ ꯊꯦꯡꯅ ꯍꯧꯒꯠꯂꯅꯤ ꯑꯗꯣ ꯑꯩꯈꯣꯏꯗꯤ ꯑꯌꯨꯛꯀꯤ ꯄꯨꯔꯤ ꯆꯥꯕꯗꯣ ꯐꯪꯗ꯭ꯔꯦꯕ ꯍꯣꯔꯦꯟ ꯍꯣꯔꯦꯟ ꯆꯥꯛꯇꯤ ꯑꯩꯈꯣꯏꯁꯨ ꯇꯧꯋꯦꯕ ꯄꯨꯡ ꯕꯥꯔꯣ ꯅꯠꯇ꯭ꯔꯒ ꯄꯨꯡ ꯑꯃꯗ ꯄꯤꯌꯦꯕ
ꯑꯆꯥ
ꯋꯥꯏꯑꯦ ꯑꯩꯗꯤ ꯑꯗꯨꯒꯨꯝꯕ ꯃꯇꯝꯗꯣ ꯋꯥꯏꯑꯦꯕꯀꯣ ꯑꯗꯣ ꯅꯥꯕꯗꯤ ꯁ ꯅꯥ ꯅꯥꯗꯕꯀꯣ ꯃꯐꯝꯗꯣ ꯌꯥꯝ ꯁꯥꯏꯌꯦꯕ ꯁꯥꯕ ꯇ ꯂꯩꯕꯗꯣ ꯑꯩꯒꯤ ꯑꯗꯨꯝ ꯆꯥꯟꯕꯤꯒꯦꯔꯥ ꯈꯪꯗꯦꯕ ꯅꯥꯗꯤ ꯁꯨꯅꯥ ꯅꯥꯗꯦ ꯑꯗꯨꯅꯤ ꯑꯗꯨ ꯂꯩꯕ ꯃꯇꯝꯗ
ꯍꯣꯏ ꯀꯩꯅꯣ ꯋꯦꯗꯔ ꯆꯥꯟꯅꯕ ꯂꯩꯅ ꯑꯩꯁꯨ ꯑꯁꯥꯕ ꯃꯐꯝꯗ ꯆꯥꯅꯩ
ꯎꯝ ꯍꯣꯏ ꯏꯪ ꯑꯣ ꯑꯩꯈꯣꯏꯁꯨ ꯏꯪꯕꯗ ꯂꯩꯔꯗꯤ ꯑꯗꯨꯝ ꯅꯥꯒꯜꯂꯦ ꯌꯥꯗꯦ ꯂꯣꯛꯒꯨꯝꯕ ꯇꯧꯕꯗꯨꯀꯣ ꯌꯥꯝ ꯇꯧꯋꯦꯕ
ꯍꯣꯏ ꯍꯣꯏ ꯃꯔꯝ ꯂꯩꯇ꯭ꯔꯁꯨ ꯑꯗꯨꯝ ꯂꯣꯛ ꯈꯨꯔꯛꯄ ꯀꯩꯅꯣ ꯇꯧꯕ ꯑꯗꯨꯃꯥꯏꯅ ꯇꯧꯒꯜꯂꯦ ꯑꯩ ꯌꯨꯝꯗ ꯂꯩꯔꯗꯤ
ꯎꯝ ꯑꯗꯨꯃꯥꯏꯅ ꯇꯧꯋꯦ ꯑꯗꯣ ꯑꯩꯗꯤꯀꯣ ꯂꯣꯛ ꯈꯨꯕꯥ ꯀꯨꯝꯕ ꯇꯧꯔꯁꯨ ꯑꯏꯪꯕ ꯄꯣꯠꯅꯤ ꯑꯗꯨꯝ ꯆꯥꯏ ꯑꯥꯏꯁ ꯀ꯭ꯔꯤꯝ ꯒꯨꯝꯕꯁꯦꯀꯣ ꯅꯔꯁꯨ ꯑꯗꯨꯝ ꯆꯥꯥꯏ
ꯎꯝ ꯑꯗꯨꯗꯤ ꯅꯨꯄꯤꯅꯤꯅꯦ ꯑꯗꯨꯗꯤ ꯀꯔꯤ ꯀꯅꯥꯅ ꯈꯥꯝꯅꯨꯅꯦ
ꯑꯗꯨ ꯈꯪꯗꯦ ꯅꯥꯔꯁꯨꯀꯣ ꯑꯗꯨ ꯆꯥꯔꯗꯤ ꯀꯩ ꯅꯥꯕꯁꯦ ꯐꯥꯗꯣꯏꯕꯒꯤ ꯋꯥꯈꯜꯒꯨꯝꯕꯗꯣ ꯑꯗꯨꯝ ꯈꯟꯕꯅꯦ
ꯌꯥꯏ ꯌꯥꯏ ꯑꯗꯨꯁꯨ ꯑꯗꯨꯝ ꯑꯗꯣ ꯅꯨꯄꯤꯗꯤ ꯃꯍꯧꯁꯥ ꯑꯗꯨꯃꯥꯏꯅ ꯇꯧꯋꯦꯗ ꯑꯩꯅ ꯑꯗꯨꯝ ꯈꯪꯕꯗ
ꯇꯧꯕ ꯃꯥꯜꯂꯦ
ꯎꯝ
ꯑꯩ ꯍꯥꯟꯅꯗꯤꯀꯣ ꯆꯥꯔꯝꯅꯦ ꯑ-ꯑ ꯑꯩꯅ ꯆꯥꯕ ꯍꯧꯕꯗꯣ ꯆꯍꯤ ꯑꯅꯤꯗꯤ ꯁꯨꯔꯦ ꯑꯗꯨꯒꯤ ꯃꯃꯥꯡꯗꯗꯤꯀꯣ ꯍꯦꯛ ꯆꯥꯔꯕ ꯑꯗꯨꯝ ꯅꯥꯔꯦ ꯐꯃꯨꯡꯗ ꯍꯤꯞꯂꯒ ꯂꯩꯔꯕꯅꯦꯕ ꯑꯗꯣ ꯍꯧꯖꯤꯛꯀꯥꯟꯗꯤ ꯈꯔ ꯁꯥꯕꯗ ꯂꯩꯕꯅꯤꯅꯀꯣ ꯆꯥꯏ ꯍꯥꯏꯔꯁꯨ ꯏꯁꯥꯗꯣ ꯈꯔ ꯀꯟ ꯀꯟꯕꯒꯤꯔ ꯁꯥꯕ ꯃꯐꯝꯗ ꯂꯩꯕꯒꯤꯀꯣ ꯐꯃꯨꯡꯗꯍꯤꯞ ꯆ꯭ꯔꯒ ꯅꯥꯕꯨꯗꯤ ꯇꯧꯒꯗꯕꯅꯤꯅ ꯑꯁ
ꯎꯝ
ꯆꯥꯔꯨꯕꯅꯦ ꯍꯧꯖꯤꯛꯀꯥꯟꯗꯤꯀꯣ ꯎꯔꯦꯗꯅ ꯑꯗꯨꯝ ꯆꯥꯔꯦ
ꯀꯩꯅꯣ ꯑꯥ ꯁꯥꯕ ꯃꯐꯝꯗ ꯂꯩꯕꯁꯤ ꯑꯃꯨꯛꯀ ꯑꯃꯔꯣꯝ ꯅꯨꯡꯉꯥꯏꯇꯕꯁꯤ ꯆꯥꯛ ꯆꯥꯕꯗꯤ ꯅꯨꯡꯉꯥꯏꯇꯦꯅꯦ ꯆꯥꯛ ꯏꯟꯁꯥꯡ ꯆꯥ ꯅꯨꯡꯉꯥꯏꯇꯦꯅꯦ
ꯆꯥꯛ ꯆꯥꯕꯁꯦ ꯅꯨꯡꯉꯥꯏꯇꯦꯀꯣ ꯏꯪꯕ ꯃꯐꯝꯗ ꯂꯩꯕꯅ ꯆꯥꯕꯒꯤꯗꯤ ꯑꯃꯨꯛꯀ ꯅꯨꯡꯉꯥꯏꯕꯗꯣ
ꯍꯣꯏ ꯍꯣꯏ ꯑꯗꯨꯃꯥꯏꯅ ꯇꯧꯋꯦ
ꯎꯝ ꯅꯪꯅꯤꯀꯣ ꯅꯪꯒꯤ ꯏꯁꯇꯨꯗꯦꯟꯅ ꯅꯪꯒꯤ ꯁꯥꯇ꯭ꯔꯅ ꯑꯃ ꯂꯩꯩ ꯃꯅꯝ ꯐꯖꯕ ꯄꯤꯌꯦ ꯍꯥꯏꯕꯗꯣ ꯅꯠꯇ꯭ꯔꯣ ꯃꯥꯅꯤꯀꯣ ꯆꯨꯝꯃꯦꯕ ꯏꯁꯦ ꯌꯥꯝ ꯁꯤꯡꯕ ꯑꯉꯥꯡꯅꯦꯕ
ꯎꯝ ꯌꯥꯏ ꯌꯥꯏ
ꯐꯒꯤ ꯇꯧꯕꯅꯤꯗ
ꯈꯪꯗꯦ ꯑꯗꯨ ꯂꯩꯗꯨꯗꯤ ꯑꯩ ꯑꯁ ꯐꯖꯅ ꯅꯝꯈ꯭ꯔꯕꯅꯦ ꯅꯝꯕ ꯅꯨꯡꯉꯥꯏ ꯀ꯭ꯔꯤ ꯂꯩ ꯑꯣꯏꯕꯗꯠꯂꯣ ꯑꯩ ꯆꯠꯂꯒ ꯑꯉꯥꯡꯁꯤꯡ ꯑꯉꯥꯡꯁꯤꯡꯕꯨ ꯐꯪꯒꯦ ꯑꯃꯨꯛꯀ ꯆꯠꯂꯒ ꯀꯗꯥꯏꯗ ꯍꯦꯛꯄ꯭ꯔꯥ ꯍꯥꯏꯅ ꯃꯣꯏꯕꯨ ꯂꯩꯗꯨ ꯎꯝ ꯑꯗꯨꯒ ꯑꯩꯈꯣꯏ ꯄ꯭ꯔꯤꯟꯁꯤꯄꯜꯕꯨ ꯄꯤꯒꯦ
ꯑꯦꯁ ꯋꯏꯅꯦ ꯅꯣꯏꯒꯤ ꯄ꯭ꯔꯤꯟꯁꯤꯄꯥꯜꯁꯦ ꯅꯨꯄꯤꯔꯣ ꯅꯨꯄꯥꯑꯣꯖꯔ ꯍꯥꯏꯗꯤ ꯅꯨꯄꯤ ꯑꯣꯏꯖꯠꯔꯥ ꯈꯟꯕ
ꯑꯣꯖꯥ ꯃꯔꯛꯇꯀ
ꯎꯝ
ꯑꯣꯖꯥ ꯑꯣꯖꯥ ꯑꯅꯤ ꯂꯩ ꯅꯨꯄꯥ ꯑꯅꯤ ꯂꯩ
ꯎꯝ
ꯅꯨꯄꯤꯒꯤ ꯃꯑꯣꯡ ꯑꯗꯨꯝ ꯆꯠꯄ ꯈꯔ ꯈꯔ ꯑꯁ
ꯑꯁ
ꯑꯩ ꯁꯥꯎꯅꯤꯡ ꯁꯤꯗꯤꯀꯣ
ꯑꯣ ꯇꯔꯂꯦꯗꯥ
ꯑꯗꯨꯒ ꯀꯔꯤ ꯍꯥꯏꯅꯤ ꯑꯩꯗꯤ ꯌꯥꯗꯤ ꯌꯥꯗꯕꯅꯦ ꯑꯗꯨꯝ ꯅꯨꯄꯤꯕꯨ ꯊꯦꯡꯕꯒꯨꯝꯕ ꯀꯩꯅꯣ ꯋꯥꯔꯤ ꯁꯥꯕꯗꯀꯣ ꯑꯗꯨꯃꯥꯏꯅ ꯇꯧꯒꯟꯕ ꯑꯁ ꯑꯩꯅꯣ ꯃꯩ ꯀꯔꯥ ꯁꯥꯏꯠꯇ ꯑꯗꯨꯝ ꯌꯦꯉꯥ ꯂꯩꯅꯦ ꯈꯔ ꯄꯤ ꯆꯠꯄꯒ ꯑꯁ ꯑꯁꯦꯡꯕ ꯑꯁꯦꯡꯕ ꯄꯦꯟꯗꯦꯕ ꯑꯗꯨꯃꯥꯏꯅ ꯇꯧꯕꯗꯣ ꯍꯥꯏꯕꯗꯤ ꯂ ꯅꯨꯄꯥ ꯊꯣꯛꯅ ꯍꯤꯡꯗ꯭ꯔꯦꯕ
ꯍꯣꯏ ꯅꯨꯄꯥꯗꯤ ꯅꯨꯄꯥ ꯊꯣꯛꯗꯣꯏꯕꯅꯤꯗ
ꯎꯝ ꯁꯨꯝꯃꯩ ꯌꯥꯝꯅ ꯑꯗꯨ ꯅꯣꯡꯃ ꯑꯩꯅ ꯀꯩꯅꯣꯒꯤ ꯍꯣꯁꯇꯦꯜꯒꯤ ꯅꯣꯔ ꯑꯗꯨꯝ ꯔꯨꯜꯁ ꯑꯦꯟ ꯔꯤꯒꯨꯂꯦꯁꯟꯗꯨ ꯑꯉꯥꯡꯁꯤꯡꯕꯨ ꯀꯧꯔꯛꯇꯕ ꯄꯥꯕꯤꯕꯅꯦꯕ ꯑꯣꯖꯥꯁꯨ ꯂꯣꯏꯅ ꯌꯥꯎꯋꯦ
ꯍꯣꯏ
ꯗꯗꯨꯗꯥꯥꯏꯅ ꯄꯖꯅꯒꯥꯡ ꯊꯅ ꯅꯨꯄꯤꯕꯨ ꯁꯣꯛꯄ ꯌꯥꯔꯣꯏ ꯅꯨꯄꯥꯅ ꯅꯨꯄꯤꯕꯨ ꯁꯣꯛꯄ ꯌꯥꯔꯣꯏ ꯅꯨꯄꯤꯅ ꯅꯨꯄꯥꯕꯨ ꯁꯣꯛꯄ ꯌꯥꯔꯣꯏ ꯍꯥꯏꯅ ꯑꯩꯈꯣꯏ ꯄ꯭ꯔꯤꯟꯁꯤꯄꯥꯜꯅꯁꯨ ꯎꯝ ꯑꯩꯈꯣꯏ ꯄ꯭ꯔꯤꯟꯁꯤꯄꯥꯜꯅꯁꯨ ꯔꯨꯜꯁꯁꯨ ꯑꯗꯨꯃꯥꯏꯅ ꯁꯦꯝꯕꯀꯣ ꯆꯞ ꯆꯥꯅ
ꯑꯍꯣꯏ
ꯑꯗꯨꯒꯤ ꯑꯩꯁꯨ ꯀꯩꯅꯣꯗꯣ ꯈꯨꯗꯣꯡꯆꯥꯥꯕ ꯂꯧꯔꯒ ꯑꯗꯨ ꯍꯥꯏꯈ꯭ꯔꯕꯅꯦ ꯑꯁ ꯑꯗꯨꯅꯨꯡꯃꯤꯇꯤ ꯈꯔ ꯁꯥꯎꯋꯦ ꯃꯥ ꯑꯩꯕꯨ
ꯃꯣꯏꯔꯥ ꯃꯣꯏ ꯃꯣꯏꯅ ꯇꯧꯕꯗꯨꯗ ꯌꯥꯎꯔꯨꯔꯕꯅꯤꯅꯀꯣ
ꯎꯝ ꯈꯔ ꯁꯥꯎꯋꯦ ꯁꯥꯎꯔꯁꯨ ꯀꯔꯤ ꯇꯧꯅꯤ ꯑꯗꯨ ꯑꯗꯨꯒ ꯀ꯭ꯔꯤ ꯍꯧꯖꯤꯛꯀꯤ ꯃꯤꯁ ꯈꯣꯏꯗꯣ ꯅꯨꯄꯤ ꯈꯣꯏꯗꯣ
ꯎꯝ
ꯃꯣꯏꯅꯁꯨ ꯑꯣꯏꯕ ꯍꯥꯏꯔꯛꯄꯣꯀꯣ ꯑꯁ ꯑꯁ ꯇꯧꯕ ꯃꯑꯣꯡꯗꯣ ꯐꯖꯗꯦꯗ ꯑꯩꯅ ꯑꯗꯨꯝ ꯍꯥꯏꯔꯛ ꯍꯥꯏꯔꯛꯄ
ꯑꯣ
ꯍꯥꯏꯔꯒꯦꯗ ꯑꯩꯅ ꯁꯤꯒꯨꯝꯗꯤ ꯍꯥꯏꯕꯅ ꯐꯔꯦ ꯑꯩꯅ ꯑꯗꯨ ꯑꯃꯔꯣꯝꯗ ꯈꯜꯂꯨꯅꯦ ꯑꯩꯅ ꯅꯨꯄꯤꯕꯨ ꯑꯗꯨꯝ ꯊꯦꯡꯉꯤ ꯉꯥꯒ ꯂꯩꯔꯒ ꯁ꯭ꯀꯨꯜ ꯁ꯭ꯀꯨꯜꯗ ꯏꯁꯇꯨꯗꯦꯟꯁꯤꯡꯕꯨꯁꯨ ꯑꯗꯨꯝ ꯊꯦꯡꯉꯥ ꯅꯨꯄꯤꯁꯤꯡꯕꯨ ꯊꯦꯡꯉꯥ ꯂꯩꯔꯒ ꯃꯤꯅ ꯀꯔꯝꯍꯥꯏꯅ ꯎꯕꯅꯤ ꯀꯔꯝꯍꯥꯏꯅ ꯀꯩꯅꯣ ꯇꯧꯅꯤꯀꯣ ꯑꯃꯔꯣꯝꯗꯤ ꯑꯗꯨꯒꯤ
ꯑꯗꯣ ꯈꯟꯒꯗꯕꯅꯦ ꯃꯤꯁꯦꯀꯣ ꯑꯩꯅ ꯇꯧꯊꯣꯔꯛ ꯀꯗꯧꯕꯗꯣ ꯀꯃꯥꯏꯅ ꯇꯧꯒꯗ꯭ꯔꯥ ꯍꯥꯏꯕꯗꯨꯀꯣ ꯈꯜꯂꯒ ꯇꯧꯒꯗ ꯑꯩꯈꯣꯏꯗꯤ ꯏꯁ ꯑꯩꯗꯤꯀꯣ ꯎꯝ ꯑꯉꯥꯡ ꯃꯇꯝꯗꯒꯤ ꯑꯗꯨꯝ ꯇꯧꯕꯤꯕ ꯑꯍꯜ ꯑꯣꯏꯔꯁꯨ ꯀꯩ ꯑꯣꯏꯔꯁꯨ ꯑ ꯁꯣꯏꯔꯒ ꯊꯦꯡꯕꯕꯨꯗꯤ ꯋꯥꯔꯤ ꯑꯃꯅꯦꯗꯅ ꯑꯗꯨꯗꯤ ꯁꯣꯏꯕꯅꯤꯗꯅ ꯑꯗꯨ ꯁꯣꯏꯗꯕꯤ ꯈꯪꯅ ꯈꯪꯅꯀꯣ ꯑꯩꯒꯤ ꯈꯨꯠꯒꯨꯝꯕ ꯑꯗꯨꯝ ꯊꯦꯡꯉꯁꯨ ꯑꯩ ꯑꯩꯗꯤ ꯂꯥꯎꯊꯠ ꯄꯅꯦ ꯈꯪꯕ꯭ꯔꯥ ꯑꯁꯤꯒꯤ ꯃꯇꯥꯡꯗꯗꯤ ꯀꯣ ꯑꯥꯠꯁ ꯑꯩꯗꯤ ꯑꯁꯤ ꯃꯇꯥꯡꯗꯗꯤ ꯌꯥꯝ ꯐꯠꯇꯕꯅꯦ ꯃꯤꯁꯤꯡꯅꯁꯨ ꯑꯗꯨꯝ ꯂꯥꯎꯕꯅꯦ ꯑꯩꯗꯤ ꯀꯔꯤꯒꯤ ꯑꯩꯉꯣꯟꯗ ꯑꯗꯨꯃꯥꯏꯅ ꯇꯧꯕ꯭ꯔꯥ ꯍꯥꯏꯅꯀꯣ ꯑꯩꯈꯣꯏ ꯏꯌꯥꯝꯕꯗ ꯑꯁ ꯄꯣꯛꯃꯤꯟꯅꯕꯗꯤ ꯅꯠꯇꯦꯕꯀꯣ
ꯎꯝ
ꯏꯌꯥꯝꯕ ꯊꯣꯛꯄ ꯊꯣꯛꯄ ꯑꯗꯨꯝ ꯇꯧꯕꯀꯣ
ꯎꯝ
ꯊꯦꯡꯕꯤꯕ ꯅꯣꯡꯃꯁꯦ ꯑꯁ ꯑꯩꯅ ꯈꯠꯅꯕꯅꯦ ꯈꯪꯕ꯭ꯔꯥ ꯑꯩꯗꯤ